ꯋꯥꯔꯤ ꯁꯥꯟꯅꯔꯝꯃꯤꯅꯦ ꯑꯉꯥꯡꯒꯩꯒ꯫ ꯅꯪ ꯍꯜꯂꯛꯑꯕꯣ ꯑꯣ ꯀꯩ ꯂꯩꯊꯔꯛꯑꯒꯦ
ꯂꯩꯕꯗꯣ ꯑ ꯃꯣꯏꯅ ꯍꯥꯏꯅ ꯁꯤꯡꯖꯨ ꯃꯆꯜꯗꯣ
ꯑꯥ
ꯑꯗꯨꯗꯣ ꯑ ꯏꯆꯦ ꯍꯣꯏꯅ ꯍꯥꯏꯅ ꯃꯣꯏ ꯀꯣꯝꯄꯦꯥꯔꯦꯛꯀ ꯆꯥꯅꯩ ꯀꯣꯝꯄꯔꯦꯛꯀ ꯇꯧꯔꯒ ꯑꯝ ꯈꯣꯏ ꯊꯥꯏꯅꯩ ꯁꯤꯡꯖꯨꯖꯨ ꯆꯥꯅꯤꯡꯉꯦ ꯍꯥꯏꯕ꯫
ꯀ
ꯑꯗꯨꯗꯨ ꯖꯜ ꯖꯥꯟ ꯑꯣꯏꯗꯣꯏ ꯁꯔꯨ ꯃꯤꯃꯤ ꯌꯥꯝꯃꯜꯂꯒ ꯀꯣꯕꯤꯗꯪ ꯇꯧꯔꯒ ꯃꯔꯣꯏ ꯃꯄꯥꯡ ꯍꯥꯞꯆꯤꯜꯂꯒ ꯑꯣꯏꯅ ꯆꯥꯥꯖꯦꯅ ꯍꯥꯏꯕ
ꯑꯥ ꯑꯣ ꯑꯗꯨꯗꯤ ꯃꯆꯜ ꯌꯥꯝ ꯂꯩꯔꯛꯇ꯭ꯔꯦ
ꯑꯥ ꯑꯗꯨ ꯑꯗꯨꯒꯤ ꯃꯣꯏ ꯄꯣꯠ ꯃꯣꯏ ꯏꯟꯖꯥꯡ ꯑꯣꯏꯅ ꯂꯩꯔꯨꯔꯒꯦ ꯑꯗꯨꯃꯥꯏꯅ ꯇꯧꯗꯣꯏ ꯇꯥꯔꯗꯤ ꯑ ꯈꯠꯅꯔꯖꯦ ꯍꯌꯦꯡ ꯑꯣꯏꯅ ꯇꯧꯅꯔꯖꯦꯅ ꯍꯥꯏꯔꯛꯄ
ꯏꯌꯨꯝ ꯌꯨꯝꯗ ꯊꯅ ꯍꯟꯖꯥꯡꯗꯤ ꯀꯃꯥꯏꯅ ꯇꯧꯕ ꯂ ꯄꯨꯡ ꯇꯥꯔ ꯏꯁꯇꯥ ꯇꯧꯕ
ꯏꯟꯖꯥꯡ ꯀꯩꯀꯥꯔꯣ ꯍꯥꯏꯖꯦ
ꯑ
ꯏꯟꯁꯥꯡꯁꯦ ꯑꯩꯈꯣꯏ ꯏꯁꯥ ꯏꯁꯥꯒꯤ ꯊꯣꯡꯅꯔꯒ ꯀꯩꯅꯣ ꯄꯨꯅꯔꯅꯤꯌꯦ
ꯐꯔꯦꯗ ꯀꯣ
ꯇꯥꯔꯛꯀꯟ
ꯆꯥꯛꯁꯨ ꯀꯩꯅꯣ ꯇꯧꯔꯒ ꯀꯩꯅꯣ ꯇꯧꯕꯗꯣ ꯌꯨꯝ
ꯑꯥ ꯍꯣꯏ ꯑꯗꯣ ꯄꯨꯡ ꯅꯤꯄꯥꯟꯗ ꯍꯥꯏꯌꯦ ꯄꯨꯡ ꯅꯤꯄꯥꯟꯗ ꯊꯣꯛꯅꯔꯛꯑꯣꯅ ꯍꯥꯏꯌꯦ
ꯑꯣ ꯐꯥꯟꯗꯒꯤꯅꯥ ꯄꯨꯡ ꯃꯥ ꯑꯣꯄꯥ ꯎꯝ ꯅꯦꯛꯄ ꯀꯩꯅꯣ ꯆꯠꯅꯤꯗꯥꯏꯅꯦ ꯀꯪꯂꯥꯗ
ꯀꯪꯂꯥꯗ ꯍꯥꯟ ꯆꯠꯇꯣꯏꯅꯦ
ꯑꯣ ꯂꯥꯏꯈꯨꯔꯝꯃꯨꯔꯒ ꯀꯣ
ꯑ ꯀꯪꯂꯥꯗ ꯍꯥꯟꯅ ꯂꯥꯏ ꯈꯨꯔꯝꯃꯅꯤ ꯑꯗꯨꯒ ꯑꯦꯄꯜ ꯐꯥꯔꯝꯗ ꯆꯠꯂꯅꯤ
ꯎꯝ
ꯑꯗꯨ ꯂꯣꯏꯔ ꯆꯥꯕ ꯊꯛꯄ ꯂꯣꯏꯔꯀꯥꯟꯗ ꯑꯃꯨꯛ ꯑꯁꯨꯝ ꯅꯝꯕꯣꯟꯒꯤ ꯒꯥꯔꯗꯦꯟꯗꯣ ꯑꯗꯨꯗ ꯑꯃꯨꯛ ꯆꯪꯁꯦꯅ ꯍꯥꯏꯅꯕ
ꯎꯝ ꯆꯠꯊꯔꯒꯦ ꯑꯉꯥꯡꯈꯩꯗꯣ ꯁꯨꯝ ꯁ꯭ꯀꯨꯜꯁꯤꯁꯨ ꯀꯥꯂꯦꯟ ꯁꯨꯇꯤ ꯊꯥꯕꯗꯨꯁꯨ ꯏꯊꯤꯉꯥꯏ ꯀꯣꯏꯍꯧꯗ꯭ꯔꯦꯗꯣ
ꯑ
ꯑꯗꯨꯅ ꯑꯉꯥꯡꯖꯤꯡꯖꯤꯒꯤ ꯈꯜꯂꯒ ꯑꯅꯝꯕ ꯆꯠꯄꯤꯕꯅꯤꯗ
ꯑ ꯄꯨꯕꯤꯗꯕꯗꯨꯗ ꯀꯩꯁꯟꯗꯖꯨ ꯌꯥꯝ ꯀꯨꯏꯅ ꯊꯥꯗ꯭ꯔꯦꯕ ꯍꯟꯗꯛꯇꯤ
ꯍꯥ
ꯑꯗꯨꯅ ꯍꯟꯗꯛꯀꯤ ꯁꯟꯗꯦ ꯀꯣꯏ ꯀꯥꯡ ꯃꯇꯝꯒ ꯌꯧꯁꯜꯂꯛꯑꯦ ꯀꯥꯡꯒꯤ ꯑꯣꯏꯅꯁꯨ ꯄꯨꯔꯁꯦ ꯈꯣꯠꯂꯁꯦꯅ ꯑꯩꯈꯣꯏ ꯏꯃꯥꯟꯅꯕꯤꯁꯤꯡ ꯂꯣꯏ ꯍꯥꯏꯅꯔꯕ
ꯎꯝ
ꯅꯣꯡ ꯐꯥꯗꯣꯛꯁꯨ ꯑꯉꯥꯡꯁꯤꯡꯁ‌ꯦ ꯄꯨꯊꯣꯛꯄꯤꯕꯅ ꯍꯔꯥꯎꯖꯩꯗꯅ
ꯅꯪꯒꯤ ꯐꯣꯟꯁ‌ꯦ ꯅꯦꯋꯥꯛ ꯏꯅꯨꯡ ꯅꯨꯡꯉꯥꯏꯇꯕ꯭ꯔ ꯀꯩꯅꯣꯝ ꯇꯧꯋꯦꯃꯦ
ꯇꯣ ꯑꯁꯤꯁꯦ
ꯑꯥ ꯇꯨ ꯑꯃꯨꯛ ꯇꯥꯏ ꯑꯃꯨꯛ ꯇꯥꯗꯦ ꯇꯧ ꯂꯩꯔꯦꯕ ꯍꯜꯂꯣ ꯇꯥꯕ꯭ꯔꯣ ꯍꯜꯂꯣ
ꯇꯥꯕ꯭ꯔꯣ
ꯇꯥꯌꯦ ꯇꯥꯕꯔꯥ ꯑꯩꯅ ꯉꯥꯡꯕ
ꯑꯥ ꯑꯗꯨ ꯄꯨꯠ ꯐꯨꯠ ꯃꯨꯠꯄ
ꯋꯦꯗꯔꯁꯦ ꯀꯩꯅꯣꯃ ꯇꯧꯔꯦ ꯌꯥꯗ꯭ꯔꯦ ꯅꯣꯏ ꯅꯣꯏꯗꯤ ꯅꯨꯡꯉꯥꯏꯔꯤꯕꯔ‌ꯣ
ꯁꯨꯡꯇꯥ ꯇꯥꯗ꯭ꯔ‌ꯦ ꯅꯪ ꯉꯥꯡꯉꯤꯗ‌ꯣ
ꯑꯩ ꯏꯆ‌ꯦ ꯀꯃꯥꯏ ꯇꯧꯔꯤꯒꯦ ꯍꯥꯏꯕ
ꯍꯜꯂꯣ
ꯇꯥꯕ꯭ꯔꯣ
ꯇꯣ ꯑꯃꯨꯛ ꯑꯃꯨꯛ ꯇꯥꯕ꯭ꯔꯥ ꯍꯥꯏꯕꯗꯤ ꯑꯃꯨꯛ ꯇꯥꯏꯑꯦꯕ ꯑꯗꯨꯒ ꯅꯪꯅ ꯋꯥ ꯉꯥꯡꯕꯗꯤ ꯁꯨꯡꯇꯥ ꯇꯥꯗꯕ ꯑꯃꯨꯛ
ꯎꯝ ꯃꯩ ꯀꯃꯥꯏ ꯇꯧꯔꯤꯒꯦ ꯅꯨꯡꯉꯥꯏꯕ꯭ꯔꯥ ꯍꯥꯏꯕ
ꯑꯥꯎ ꯍꯧꯖꯤꯛꯀꯥꯟꯁꯦ ꯃꯩꯗꯤ ꯄꯨꯠ ꯄꯨꯠ ꯃꯨꯜꯂꯦ ꯑꯗꯨꯒ ꯇꯣꯇꯤꯖꯤꯖꯨ ꯍꯧꯖꯤꯛꯀꯥꯟꯗꯤ ꯇꯣꯇꯤꯖꯤꯖꯨ ꯊꯦꯡꯊꯦꯡꯅ ꯍꯞꯇꯥ ꯑꯃꯨꯛ ꯂꯩꯔ ꯇꯥꯔꯦ ꯑꯃꯔꯣꯝꯗ ꯑꯃꯨꯛ ꯑꯥ ꯍꯥꯟꯅ ꯑꯩꯈꯣꯏꯗꯤ ꯏꯁꯤꯡꯁꯦ ꯋꯥꯔꯝꯕꯅꯤꯅ ꯇꯨꯇꯤ ꯇꯥꯔꯛꯄꯁꯦ ꯑꯗꯨ ꯑꯗꯨꯒ ꯍꯥꯏꯅꯤꯡꯉꯥꯏ ꯂꯩꯇꯅꯗꯤ ꯅꯨꯡꯉꯥꯏꯀꯣ ꯑꯗꯣ
ꯅꯨꯡꯉꯥꯏꯇꯕ ꯇꯣꯇꯤ ꯆꯥꯡ ꯅꯥꯏꯅ ꯂꯥꯛꯇꯕ ꯈꯣꯠꯇꯕ ꯂꯩꯗꯅ
ꯑꯥ ꯂꯩꯌꯦ
ꯍꯧꯖꯤꯛꯁ‌ꯦ ꯃꯣꯏꯅ ꯍꯥꯏꯕꯗ ꯍꯞꯇꯥ ꯑꯃꯃꯝ ꯂꯩꯔꯒ ꯊꯥꯔꯅꯤ ꯍꯥꯏꯕ꯭ꯔꯥ ꯀꯩꯅꯣꯝ ꯍꯥꯏꯌꯦꯕ ꯇꯣꯇꯤꯖꯦ
ꯑ ꯀꯨꯏ ꯀꯨꯏꯅ ꯂꯩꯔꯒ ꯑꯗꯨꯅ ꯏꯁꯤꯡꯁꯦ ꯍꯧꯖꯤꯛꯀꯥꯟꯗꯤ ꯍꯥꯟꯅꯗꯤ ꯇꯨꯇꯤꯗꯣ‌ ꯑꯗꯨꯝ ꯅꯣꯡꯃ ꯀꯥꯜꯂ ꯅꯣꯡꯃ ꯊꯥꯔꯝꯕꯗꯣ ꯍꯧꯖꯤꯛꯇꯤ ꯏꯁꯤꯡꯒꯁ‌ꯦ ꯂꯤꯛꯂꯤꯛ ꯁꯤꯖꯤꯟꯅꯔꯦ ꯄꯥꯈꯠꯂꯦꯕ ꯏꯁꯤꯡꯁꯦ
ꯑꯥ ꯃꯤ ꯌꯥꯝꯕꯔ‌
ꯑ ꯃꯤ ꯌꯥꯝꯃꯦ
ꯑꯣ
ꯀꯔꯤ
ꯑꯩꯈꯣꯏ ꯏꯃꯨꯡꯒꯤ ꯃꯤ ꯍꯥꯏꯔꯣ
ꯑꯩꯈꯣꯏ ꯏꯃꯨꯡꯒꯤ ꯃꯤꯗꯤ ꯄꯨꯟꯅ ꯑꯩꯈꯣꯏꯒꯤ ꯑꯩꯈꯣꯏ ꯇꯔꯨꯛ ꯑꯃ ꯆꯥꯔꯦ ꯑꯗꯨꯒ ꯑꯩꯈꯣꯏ ꯏꯆꯦꯍꯣꯏꯒꯤꯅ ꯃꯣꯏ ꯑꯍꯨꯝ ꯑꯃ ꯆꯥꯔꯦ ꯑꯗꯨ ꯁꯤꯖꯤꯟꯅꯕꯗꯤ ꯏꯁꯤꯡꯗꯤ ꯄꯨꯜꯂꯞ ꯁꯤꯖꯤꯟꯅꯕꯅꯤꯅ ꯑꯈꯣꯏ ꯇꯔꯨꯛ ꯇꯅꯤ ꯑꯩꯈꯣꯏ ꯃꯥꯄꯜꯅ ꯁꯤꯖꯤꯟꯅꯔꯛꯄ
ꯑ
ꯑꯗꯨꯅ ꯏꯁꯤꯡꯖꯦ ꯍꯧꯖꯤꯛꯇꯤ ꯑꯉꯥꯡꯁꯨ ꯆ ꯑꯉꯥꯡꯁꯨ ꯄꯤꯛꯑꯕꯅꯤꯅ ꯐꯤꯁꯦ ꯅꯨꯡꯇꯤꯒꯤꯁꯨ ꯁꯨꯏꯗꯅ ꯑꯗꯨꯅ ꯏꯁꯤꯡꯁꯦ ꯀꯨꯏꯅ ꯆꯠꯇꯕ ꯍꯥꯏꯇꯥꯔꯦ
ꯑꯣ ꯗ ꯂꯄꯅ ꯀ
ꯑꯥ ꯐꯤꯖꯤ ꯐꯤꯖꯥꯝ ꯑꯉꯥꯡ ꯌꯥꯎꯕꯅꯤꯅꯅꯦ ꯐꯤꯁꯦ ꯅꯨꯡꯇꯤꯒꯤ ꯁꯨꯗ ꯌꯥꯗꯦꯕ
ꯑꯗꯣ ꯍꯧꯖꯤꯛꯇꯤ ꯑꯩꯈꯣꯏ ꯑꯩꯈꯣꯏ ꯕꯕꯥ ꯏꯀꯨꯕꯣꯛꯇꯨꯁꯨ ꯑꯔꯥꯝꯐꯝ ꯆꯠꯄꯅꯤꯅ ꯐꯤ ꯑꯉꯧꯕꯁꯤꯡꯁꯦ ꯑꯃꯨꯛ ꯁꯦꯠꯂꯨꯕꯗꯗꯤ ꯍꯦꯛꯇ ꯃꯣꯠꯂꯤꯗꯅ
ꯑꯗꯨꯒꯤꯁꯨ ꯑꯗꯨꯝ ꯇꯣꯏꯅ ꯁꯨꯕꯅꯤꯅꯅꯦ ꯏꯁꯤꯡꯁꯦ ꯑꯩꯈꯣꯏꯗꯤ ꯀꯨꯏꯅ ꯈꯥꯡꯕ ꯉꯝꯗꯦ ꯊꯨꯅ ꯑꯗꯨꯅ ꯂꯣꯏꯕ ꯏꯁꯤꯡꯁꯦ
ꯃꯅ ꯂꯥꯁꯉꯦꯕ
ꯑꯥ ꯅꯨꯡꯉꯥꯏꯔꯦ ꯍꯧꯖꯤꯛꯇꯤ ꯍꯥꯟꯅꯗꯤ ꯑꯁꯤꯡꯁꯦ ꯑꯩꯈꯣꯏꯗꯤ ꯄꯨꯈ꯭ꯔꯤꯗꯒꯤ ꯍꯣꯜꯂꯒ ꯆꯠ ꯁꯤꯖꯤꯟꯅꯔꯝꯕꯅꯤꯅ ꯑꯋꯥꯕꯗꯣ ꯈꯪꯉꯦꯕ
ꯎꯝ
ꯑꯥ
ꯅꯨꯡꯉꯥꯢꯇꯕꯅꯥ ꯌꯥꯝꯅ ꯑꯗꯨꯗꯣ
ꯌꯥꯝ ꯅꯨꯡꯉꯥꯏꯇꯦ
ꯍꯥꯄꯒ ꯏꯜꯂꯤꯉꯩ ꯃꯇꯝꯗꯣ
ꯑꯧ ꯑꯗ ꯊꯥꯏꯅ ꯑꯩꯈꯣꯏ ꯂꯩꯁꯥꯕꯤꯒꯩꯅꯤ ꯅꯨꯡꯕꯨ ꯅꯨꯡꯁꯤ ꯑꯩꯈꯣꯏꯗ ꯑꯃꯨꯛ ꯍꯥ ꯃꯣꯏꯗ ꯑꯃꯨꯛ ꯍꯥ ꯇꯧꯅꯕꯗꯅꯦ ꯏꯁꯤꯡ ꯍꯣꯟꯕꯗ ꯎꯝ ꯎꯝ
ꯆꯞꯇꯤ ꯃꯥꯟꯅꯕ ꯄꯣꯠꯅꯦꯕ ꯆꯞꯇꯤ ꯃꯥꯟꯅꯔꯤꯅꯦꯕꯀꯣ ꯑꯗꯨ ꯊꯦꯡꯖꯤꯜꯂꯛꯄꯗꯣ ꯑꯈꯣꯏꯅ ꯑꯁ ꯆꯞ ꯑꯃꯃꯝ ꯍꯥ ꯐꯗꯧꯅꯤ ꯀꯥꯏ ꯇꯧꯅꯔꯝꯕꯗꯣ
ꯈꯔ ꯈꯔ ꯂꯩꯍꯜꯂꯤꯗꯅ ꯑꯗꯨꯏ ꯋꯥ
ꯑꯥꯎ ꯑ
ꯎꯝ
ꯃꯥꯅꯦ ꯍꯧꯖꯤꯛꯇꯤ ꯅꯨꯡꯉꯥꯏ
ꯍꯥꯏ ꯑ ꯂꯩꯀꯥꯏꯒꯤ ꯇꯥꯕ꯭ꯔꯣ ꯍꯜ
ꯍꯥꯎ
ꯇꯥꯏꯌꯦ ꯇꯥꯏ
ꯄꯨꯈꯤ ꯆꯧꯕ ꯀꯩꯗꯧꯋꯦ
ꯂꯩꯀꯥꯢꯒꯤ ꯄꯨꯍꯤ ꯑꯆꯧꯕꯁꯦ ꯏꯁꯤꯡꯁꯦ ꯁꯤꯖꯤꯟꯅꯅꯤꯡꯉꯥꯏ
ꯍꯜꯂꯣ ꯀꯩ ꯇꯥꯗ꯭ꯔꯦꯃꯤ ꯑꯃꯨꯛꯇꯨ ꯑꯗꯨꯅ ꯑꯃꯨꯛ ꯀꯟꯅ ꯇꯥꯏꯌꯦꯕꯀꯣ ꯑꯗꯨꯒ ꯑꯃꯨꯛ ꯇꯨꯃꯤꯟꯅ ꯑꯃꯨꯛ ꯂꯩꯈꯤꯕ
ꯅꯤ
ꯑꯣ ꯑꯗꯣ ꯑꯩꯅ ꯉꯥꯡꯕꯗꯤ ꯑꯗꯨꯝ ꯇꯥꯕ꯭ꯔꯥ
ꯇꯥꯏ ꯇꯥꯏ
ꯑꯣ ꯂꯩꯀꯥꯏꯒꯤ ꯄꯨꯈ꯭ꯖꯕ ꯀꯩꯗꯧꯋꯦꯕ
ꯑꯥꯎ ꯍꯧꯖꯤꯛꯇꯤ ꯁꯤꯖꯤ ꯍꯣꯏ ꯍꯣꯏ ꯍꯣꯏ ꯑꯗꯣ ꯊꯥꯏꯅꯗꯤ ꯑꯃꯨꯛ ꯏꯁꯤꯡꯗꯣ ꯄꯥꯈꯠꯇꯅ ꯂꯥꯎꯔ ꯃꯌꯦꯞꯇꯒ ꯂꯥꯎꯔꯦꯗꯣ ꯏꯁꯤꯡꯗꯣ ꯕꯣꯇꯜ ꯑꯁꯨꯛꯇꯒꯤ ꯍꯦꯟꯅ ꯁꯣꯛꯄꯤꯒꯅꯨ ꯀꯥꯏꯅ ꯍꯧꯖꯤꯛꯇꯤ
ꯑꯣ ꯊꯜꯂꯒ ꯆꯥꯎ ꯄꯥꯊꯣꯛ ꯑꯗꯨꯝ ꯂꯩꯕꯗꯣ
ꯑꯥ
ꯌꯦꯡꯕꯗ
ꯑꯗꯣ ꯃꯇꯝ ꯑꯃꯒꯤꯗꯣ ꯑꯃꯨꯛ ꯇꯧꯔꯛꯈꯤꯗꯣꯏꯅꯦꯁꯦ ꯍꯥꯏꯕꯗꯤ ꯎ ꯏꯁꯤꯡ ꯋꯥꯕ ꯇꯥꯏꯃꯤꯡ ꯂꯥꯛꯈꯤꯅꯤꯕ ꯑꯗꯨꯗ ꯑꯃꯨꯛ ꯍꯣꯟꯕꯒꯤ ꯇꯥꯏꯃꯤꯡ ꯑꯃꯨꯛ ꯁꯣꯏ ꯂꯥꯛꯈꯤꯅꯦ ꯑꯩꯈꯣꯏ ꯎꯆꯤ ꯃꯈꯨꯟꯗ ꯑꯃꯨꯛ ꯍꯟꯖꯤꯜꯂꯦꯗ ꯑꯃꯨꯛ ꯇꯧꯗꯣꯏꯅꯦ
ꯏꯕꯦꯝꯃ ꯏꯁꯤꯡ ꯂꯥꯛꯇꯕꯗꯣ ꯂꯩ ꯏꯕꯦꯝꯃ ꯑꯩꯈꯣꯏ ꯏꯁꯤꯡ
ꯑꯩꯈꯣꯏꯁꯨ ꯂꯩꯔꯤꯗꯤ ꯂꯤꯇꯔ ꯂꯤꯁꯤꯡ ꯑꯃ ꯂꯩꯔꯀꯥꯟꯗ ꯅꯣꯡꯉꯥꯟꯕꯒ ꯂꯥꯛꯏꯅꯦꯃꯤ
ꯧ ꯅꯣꯡꯉꯥꯝꯃꯒ ꯂꯥꯛꯑꯦꯁꯦ ꯑꯩꯈꯣꯏꯁꯨ ꯍꯥꯏꯗꯤ ꯎꯄꯥꯏ ꯂꯩꯇꯕꯗꯣ
ꯑꯗꯨ ꯌꯥ ꯊꯛꯅꯕꯗꯩ ꯁꯨꯝ ꯍꯣꯟꯇꯣꯛꯄꯗꯣ ꯑꯩꯈꯣꯏ ꯁꯨꯝ ꯁꯥꯎꯔꯛꯑꯕ ꯕꯕꯥꯅ ꯂꯤꯇꯔ ꯂꯤꯁꯤꯡ ꯑꯃ ꯂꯩꯔꯁꯦꯅ
ꯅꯪꯗꯤ ꯆꯥꯛ ꯏꯁꯤꯡꯗꯤ ꯀꯅꯥ ꯊꯣꯡꯗꯣꯏꯅꯣ
ꯀꯦꯁꯗꯅꯤ
ꯀ ꯌꯦꯟꯖꯥꯡ ꯊꯣꯡꯗꯣꯏꯅꯣ
ꯑ ꯐꯗꯤ ꯀꯩ
ꯃꯥꯏꯔꯦꯟꯁꯨ ꯍꯥꯎꯕꯅꯦ ꯃꯥꯏꯔꯦꯟꯒ ꯇꯟꯒ ꯌꯥꯝ ꯆꯥꯟꯅꯩꯗꯅ ꯑꯩꯈꯣꯏꯗꯤ ꯇꯟꯒ ꯍꯧꯔꯒ ꯃꯥꯏꯔꯦꯡꯒ ꯀꯣꯠꯂ ꯆꯥꯕ ꯍꯥꯎꯕꯅꯦ
ꯇꯪꯒ
ꯑꯥ
ꯑꯦ ꯃꯦꯏꯔꯦꯟ ꯊꯣꯡꯕꯗ ꯑꯩꯗꯤ ꯀꯣꯕꯤꯁꯥꯛꯁꯤ ꯌꯦꯡꯉꯣ ꯇꯟꯒ ꯍꯥꯞꯄꯁꯨ ꯑꯃ ꯇꯧꯔꯁꯨ
ꯑꯗꯣ ꯀꯣꯕꯤ ꯁꯥꯛꯁꯦꯅ ꯍꯥꯎꯇ꯭ꯔꯗꯤ ꯍꯥꯎꯇꯦ ꯑꯗꯣ ꯍꯥꯎꯔꯒꯗꯤ ꯑꯗꯨꯝ ꯍꯥꯎꯕꯅꯤꯍꯦ
ꯎꯝ
ꯑꯗꯨ ꯅꯣꯏꯅ ꯁꯨꯝ ꯆꯥꯅꯤꯡ ꯎꯝ
ꯀꯩꯅꯣ ꯇꯧꯖꯔꯣ
ꯍꯣ ꯍꯣꯏ ꯐꯔꯦ ꯐꯔꯦ ꯑꯗꯨ ꯑꯣꯏꯇꯥꯔꯗꯤ ꯅꯪꯁꯨ ꯆꯥꯛꯗꯣ ꯊꯣꯡꯗꯣꯛꯆꯔꯣ ꯑꯗꯣ ꯍꯌꯦꯡꯗꯤ ꯂꯥꯡꯒꯤꯗꯣ ꯍꯥꯏꯅꯁꯤꯀꯣ ꯆꯠꯂꯝꯗꯥꯏꯒꯤꯗꯣ ꯑꯥ ꯑꯥꯎ ꯑꯥꯎ ꯊꯝꯃꯒꯦꯀꯣ
ꯃꯈꯣꯟ ꯃꯇꯥ ꯊꯣꯛꯇꯔꯦ
ꯊꯕꯤ ꯇꯕ ꯀꯔ ꯍꯒ